ꯍꯥꯎ ꯇꯥꯔꯕꯣ
ꯇꯥꯔꯦ ꯇꯥꯔꯦ ꯀꯩꯗꯧꯔꯤꯅꯣ
ꯉꯁꯤꯗꯣ ꯕꯤꯁꯥꯜꯗ ꯆꯠꯂꯨꯔꯦ ꯅꯪ ꯉꯁꯥꯏ ꯀꯣꯜ ꯇꯧꯔꯛꯑꯝꯕꯗꯣ
ꯑꯣ
ꯑꯗꯨꯗ ꯑꯩꯅ ꯑꯩꯈꯣꯏꯗꯣ ꯚꯤꯝ ꯀꯩꯀꯥꯁꯨ ꯑꯃꯇ ꯂꯩꯇ꯭ꯔꯦ ꯈꯣꯠꯇ꯭ꯔꯦꯅ ꯆꯠꯂꯨꯕ ꯇꯥꯍꯧ ꯇ꯭ꯔꯦ ꯑꯗꯨꯗꯨꯒ ꯏꯆꯦ ꯌꯥꯏꯗ ꯅꯪ ꯄꯩꯁꯥ ꯍꯥꯏꯔꯛꯑꯦ ꯍꯥꯏ ꯅꯪ ꯀꯥꯏ ꯆꯠꯂꯨꯏꯅꯣ
ꯀꯌꯤꯝ ꯆꯠꯇꯦꯗ ꯄꯩꯁꯥ ꯑꯝꯇ ꯁꯤꯟꯅꯅꯕ ꯂꯩꯇ꯭ꯔꯕ ꯑꯩꯗꯣ
ꯎꯝ
ꯀꯩꯅꯣꯝ ꯊꯥꯒꯤꯕꯅꯤ ꯌꯦꯡꯉꯣ
ꯑꯩꯉꯣꯟꯗ
ꯑꯥ
ꯍꯥꯥ
ꯁꯨꯃꯥꯏ ꯂꯩꯕꯗꯤ ꯌꯥꯒꯗ꯭ꯔꯣ
ꯀꯃꯥꯏꯅ ꯂꯩꯒꯦ ꯑꯣ ꯌꯥꯅꯤ ꯁꯤ ꯌꯥꯏꯅꯤ ꯀꯩꯅꯣ ꯑꯗꯣ ꯍꯧꯖꯤꯛ ꯍꯧꯖꯤꯛ ꯃꯤꯅꯠ ꯆꯠꯂꯝꯅꯤꯅ
ꯃꯤꯅꯠꯇꯤ ꯑꯗꯨꯝ ꯆꯠꯂꯦ ꯃꯊꯛꯇ
ꯑꯗꯨꯗꯤ ꯌꯥꯏ ꯀꯩꯅꯣ
ꯅꯤꯈꯤꯜ ꯑꯥꯏꯐꯣꯟ ꯂꯩꯒꯔꯦ
ꯃꯣꯏ ꯄꯩꯁꯥ ꯄꯥꯏ ꯇꯩꯅꯦ ꯄꯩꯁꯥ ꯄꯥꯏꯕꯒꯤꯅꯦ ꯃꯥ ꯑꯥꯏꯐꯣꯟ ꯀꯌꯥ ꯂꯩꯔꯤꯅꯣ
ꯐꯤꯐꯇꯤꯟ
ꯐꯤꯐꯇꯤꯟ
ꯎꯝ
ꯅꯪꯒꯤꯅ ꯍꯦꯛ ꯁꯕꯦꯟꯇꯤꯟ ꯄ꯭ꯔꯣ ꯂꯩꯔ ꯂꯣꯏꯔꯦꯁꯦ ꯆꯦꯆꯦ ꯉꯥꯏꯔꯣ ꯆꯦꯆꯦꯅ ꯊꯕꯛ ꯇꯧꯕꯒ ꯅꯪꯒꯤ ꯂꯩꯕꯤꯒꯅꯤ ꯃꯣꯏ ꯐꯣꯟ ꯑꯝ ꯇꯧꯔꯛꯈꯤꯗ꯭ꯔꯕ
ꯇꯧꯔꯛꯈꯤꯗ꯭ꯔꯦ
ꯄꯩꯁꯥꯁꯨ ꯄꯤꯔꯝꯕ ꯌꯥꯏ ꯆꯠꯂꯝꯗꯥꯏꯗ
ꯇꯧꯔꯤꯕ ꯃꯌꯥꯝꯗꯨꯒ ꯅꯪꯅ ꯃꯤꯅ ꯇꯥꯥꯔꯗꯤ ꯌꯥꯝ ꯇꯧꯕꯁꯦ ꯉꯥꯏꯒꯔꯅꯤ ꯀꯥꯡ ꯆꯤꯛꯍꯟꯒꯅꯨꯀꯣ ꯅꯪ ꯀꯥꯡꯒꯟ ꯏꯕꯨꯡꯉꯣ ꯅꯪ ꯀꯥꯡꯒꯜ ꯂꯩꯇ꯭ꯔꯣ ꯊꯣꯏꯕ
ꯎꯝ
ꯀꯥꯡꯒꯜ ꯂꯩꯇ꯭ꯔꯣ
ꯂꯩꯇꯦ
ꯀꯥꯡꯒꯜ ꯑꯁꯦꯡꯕ ꯂꯩꯇ꯭ꯔꯕ ꯑꯦ ꯀꯩꯅꯣ ꯍꯥꯏꯁꯤꯕꯣ ꯀꯥꯡꯒꯜ ꯂꯩꯇꯦꯁꯤꯕꯣ ꯍ ꯀꯥꯡꯒꯜ ꯂꯩꯇꯦ ꯁꯤꯕꯨ ꯀꯩꯅꯣ
ꯀꯥꯡꯒꯜ ꯂꯩꯌꯦ ꯀꯥꯡꯒꯜꯗꯨ ꯁꯤꯖꯤꯟꯅꯗꯦꯕ ꯀꯥ ꯀꯥꯡꯗꯨ ꯆꯤꯛꯇꯦꯕ ꯌꯥꯝ ꯀꯥ ꯅ ꯍꯥꯏꯗꯤ ꯑꯩ ꯒꯨꯠꯅꯥꯏ ꯊꯥꯒ꯭ꯔ ꯀꯥꯟꯗ ꯀꯩꯁꯨ ꯆꯤꯛꯇꯦꯕ
ꯎꯝ ꯀꯥꯡꯒꯜ ꯂꯩꯇꯦ ꯁꯤꯕꯨ ꯀꯩꯅꯣꯕ ꯀꯥꯡꯒꯜ ꯑꯃꯨꯛ ꯂꯩꯇꯕꯥ ꯎꯝ ꯀꯥꯡꯒꯟꯗꯨꯕꯨ ꯀꯥꯡꯒꯜ ꯂꯩꯇꯦꯌꯦ ꯑꯥ ꯑꯩ ꯋꯥꯏ ꯑꯝ ꯁꯤꯠꯈꯤꯒꯦ ꯂꯣꯏ ꯀꯟꯊꯕꯒꯤ ꯍꯥ
ꯀꯥꯉꯟꯕꯨꯗꯤ ꯂꯩꯌꯦꯕ
ꯑꯣ ꯑꯉ ꯀꯦ ꯑ ꯀꯥꯡꯒꯜꯗꯣ ꯈꯜꯂꯣ ꯍꯥꯏꯕ ꯑꯩꯅ ꯍꯥꯏꯕꯗꯤ ꯃꯤꯒꯤ ꯇꯝꯕ ꯉꯝꯕ ꯅꯠꯇꯦ ꯀꯩꯅꯣ ꯅꯪ ꯉ ꯇꯨꯝ ꯇꯨꯝꯕꯗ ꯀꯣ ꯆꯤꯛꯈ꯭ꯔꯗꯤ ꯀꯃꯥꯏꯅ ꯇꯧꯅꯤ
ꯆꯤꯡꯉꯣꯏ ꯄꯪꯆꯤꯛꯇ ꯆꯤꯛ ꯌꯥꯕ ꯅꯠꯇꯦ ꯒꯨꯠꯅꯥꯥꯏꯠ ꯊꯥꯏ ꯀꯥꯡꯒꯜ ꯈꯜꯂꯒ ꯀꯥꯒꯟ ꯂꯥꯏꯔꯤꯛ ꯄꯥꯕ ꯈꯜꯂꯣ ꯍꯥꯏꯔꯣ
ꯃ ꯂꯥꯏꯔꯤꯛ ꯄꯥꯕ ꯅꯪ ꯂꯥꯏꯔꯤꯛ ꯇꯨꯝꯃꯝꯗꯥꯏꯗ ꯈꯜꯂꯣ ꯍꯥꯏꯕ ꯅꯪ ꯂꯥꯏꯔꯤꯛꯇꯣ ꯅꯪ ꯂꯥꯏꯔꯤꯛꯗꯣ ꯄꯥꯔꯒ ꯍꯖꯥ ꯅ ꯇꯧꯔꯒ ꯅꯪ ꯑꯗꯨꯝ ꯄꯦꯔꯥꯁꯤꯇꯥꯃꯣꯜ ꯄꯦꯔꯥꯁꯤꯇꯥꯃꯣꯜꯦ ꯇꯧꯔ ꯇꯨꯝꯗꯒꯤꯕꯔꯕ
ꯇꯦꯕꯜꯗ ꯑꯗꯨꯝ ꯂꯩꯌꯦ ꯅꯨꯡꯗꯥꯡ ꯆꯨꯞꯄꯃ ꯐꯃꯨꯡꯗ ꯂꯩꯇ꯭ꯔꯦ ꯍꯥꯏꯕꯦ ꯑꯦꯛꯖꯥꯝ ꯃꯅꯨꯡꯗꯤ
ꯍꯥꯥ
ꯍꯥꯥ
ꯀꯩ ꯍꯥꯏꯅꯣ ꯏꯕꯨꯡꯉꯣ ꯅꯪ ꯉꯔꯥꯡꯒꯤꯗꯣ ꯑꯗꯨꯗꯨꯒ ꯑꯩꯁꯦ ꯅꯪ ꯀꯤꯗꯣ ꯌꯥꯗꯦꯕꯨ ꯌꯦꯡꯕ ꯅꯪꯅ ꯊꯥꯔꯛ
ꯄꯨꯡ ꯑꯍꯨꯝꯕꯒ ꯑꯝꯇ ꯌꯥꯗ꯭ꯔꯥ ꯍꯥꯏꯁꯦ
ꯑꯗꯨ ꯑꯦꯞꯁꯀꯨꯝꯕ ꯗꯥꯎꯟꯂꯣꯠ ꯇꯧꯕ꯭ꯔꯕ
ꯑꯦꯞꯁ ꯀꯨꯝꯃ ꯗꯥꯎꯟꯂꯣꯠ ꯇꯧꯔꯣꯏ
ꯑꯦꯞ ꯇꯧꯕ꯭ꯔ ꯀꯃꯥꯏꯅ ꯇꯧꯗꯣꯏꯅꯣꯕ ꯗꯨꯗꯣ
ꯑꯦꯞꯁ ꯀꯨꯝꯕ ꯑꯝꯇ ꯗꯥꯎꯟꯂꯣꯠ ꯇꯧꯔꯣ
ꯅꯣꯏ ꯃꯤ ꯑꯝꯇ ꯌꯦꯡꯅꯗ꯭ꯔ ꯍꯥꯏ ꯅꯣꯏ ꯃꯤ ꯑꯝꯇ ꯌꯦꯡꯅꯗ꯭ꯔꯕ ꯗꯨꯗꯤ ꯉꯥꯔꯥ
ꯌꯦꯡꯗꯦ ꯑꯩꯒꯤ ꯌꯦꯡꯗ꯭ꯔꯦ ꯕ ꯌꯦꯡꯗ꯭ꯔꯦ ꯍꯥꯏꯕ
ꯅꯨꯡꯉꯥꯏꯇꯦꯗ
ꯑꯗꯨꯅꯦ ꯅꯪꯗꯣ ꯑꯩ ꯍꯪꯒꯦ ꯇꯧꯔꯒ ꯅꯪꯗꯣ ꯅꯥꯟꯅꯕꯤ ꯅꯃꯥꯟꯅꯕꯒ ꯌꯦꯡꯉꯤꯔꯣ ꯅꯠꯇ꯭ꯔꯒ ꯊꯥꯅꯤꯡꯉꯤꯔꯣ
ꯑꯩꯈꯣꯏꯗꯩꯩ ꯌꯦꯡꯉꯥ ꯑꯗꯨꯝ ꯉꯥꯡ ꯌꯦꯡꯕ ꯌꯥꯏ
ꯍꯪꯖꯟ ꯖꯟ ꯂꯕ ꯑꯗꯨꯗꯨꯒꯤ ꯇꯧꯔꯛ ꯇ꯭ꯔꯦ ꯑꯗꯨꯝ ꯊꯦꯡꯁꯨ ꯊꯦꯡꯕ ꯗꯨꯗ ꯑꯗꯨꯗꯨꯒꯅꯦ ꯑꯦꯞꯁ ꯑꯃ ꯁ꯭ꯇꯣꯔꯤ ꯇꯥꯏꯝ ꯍꯥꯏꯕ꯭ꯔꯥ ꯁ꯭ꯇꯣꯔꯤ ꯚꯤꯗꯤꯑꯣ ꯍꯥꯏꯕ ꯑꯗꯨ
ꯑꯦꯞꯁꯇꯤ ꯗꯨꯝ ꯊꯣꯛꯂꯛꯀꯅꯤꯌꯦ ꯃꯣꯏꯗꯤ
ꯑꯥ ꯑꯗꯨꯗꯨꯒꯅꯦ ꯑꯗꯨꯗꯣ ꯑꯩꯁꯦ ꯑꯍꯥꯟꯕ ꯗꯥꯎꯟꯂꯣꯠ ꯇꯧꯔꯦ ꯑꯗꯨꯗꯨꯒ ꯄꯩꯁꯥ ꯊꯤꯒꯗꯕꯅꯦ ꯌꯦ ꯍꯪꯉꯕ꯭ꯔꯥ ꯂꯨꯄꯥ ꯑꯃ ꯍꯥꯟ ꯊꯤꯑꯣꯏ ꯑꯩ ꯅꯉꯣꯟꯗꯗꯒꯤ ꯑꯗꯨꯑꯣꯏ ꯊꯤ ꯊꯤꯗꯦꯕꯀꯣ
ꯊꯤꯔꯨꯅꯨ ꯀꯦꯝꯇ ꯑꯗꯨꯝ ꯐ꯭ꯔꯤꯗ ꯌꯦꯡ ꯌꯥꯕꯅꯦ
ꯀꯣꯜ ꯑꯃ ꯇꯧꯁꯜꯂꯑꯕ ꯈꯪꯉꯕ꯭ꯔꯥ ꯉꯇꯪꯗꯨꯗ ꯏꯟꯇꯔꯅꯦꯁꯅꯦꯜ ꯅꯝꯕꯔ ꯊꯥꯏꯌꯦꯕꯀꯣ
ꯑꯥ
ꯑꯗꯨꯗꯨꯒꯅꯦ ꯀꯣꯜ ꯇꯧꯁꯜꯂꯛꯄꯗꯒꯤ ꯑꯩꯁꯦ ꯀꯣꯜꯁꯦ ꯃꯥꯏꯗꯨ ꯍꯦꯛ ꯐꯠ ꯇꯧꯔꯝꯕꯒ ꯀꯛꯈ꯭ꯔꯦꯕ ꯑꯗꯨꯗꯨ ꯑꯩ ꯄꯥꯈꯠꯂꯦ ꯑꯁ ꯑꯩꯅ ꯃꯤꯒꯤ ꯑꯦꯞ ꯀꯩꯀꯥꯗꯪ ꯌꯦꯡ ꯌꯥꯗꯕꯩ ꯑꯣꯏ ꯥꯈꯪꯕ꯭ꯔ ꯑꯗꯨꯗꯨꯒꯤ ꯑꯩꯩꯁꯦ ꯑꯗꯨꯝ ꯌꯦꯡꯗ꯭ꯔꯦ ꯀꯤꯖꯗꯅ
ꯌꯥꯕꯅꯤꯗ ꯑꯗꯨꯝ ꯃꯥ ꯍꯩꯇꯕꯒꯤ ꯑꯣꯏꯔꯝꯅꯤ ꯁꯦꯝꯕ
ꯎꯝ ꯃꯊꯪꯗꯣ ꯑꯝꯇ ꯀꯅꯥ ꯀꯅꯥ ꯂꯩꯒꯦ ꯑꯗꯨꯗꯨꯒ ꯍꯥꯏꯔꯛꯑꯣ ꯑꯩ ꯑꯃꯨꯛꯇ ꯇꯧꯍꯧ ꯇꯥꯔꯦ
ꯅꯪ ꯀꯩ ꯏꯟꯁꯥꯡ ꯆꯥꯈ꯭ꯔꯒꯦ
ꯑꯩꯈꯣꯏ ꯆꯥꯛ ꯆꯥꯗ꯭ꯔꯤ ꯑꯅꯣ ꯇꯧꯔꯦ ꯆꯦꯅꯨ ꯑꯩꯈꯣꯏꯅꯤ ꯕꯤꯁꯥꯜ ꯆꯠꯂꯨꯔꯦ ꯑꯗꯨꯗꯨꯒ ꯆꯥꯛꯀ ꯕꯣꯔꯥ ꯆꯥꯔꯦ ꯕꯣꯔꯥꯒ ꯍ ꯀꯤꯂꯤꯆꯅꯥꯒ ꯆꯥꯔꯦ ꯆꯥ ꯊꯛꯑꯦ ꯑꯗꯨ ꯂꯣꯏꯕꯒ ꯀꯥꯗꯣ ꯑꯩꯗꯣ ꯀꯩꯅꯣꯝꯃ ꯅꯝꯕ ꯑꯗꯨꯗꯨꯒꯤ ꯉꯔꯥꯡꯗꯒꯤ ꯑꯩ ꯉꯔꯥꯡꯁꯨ ꯈꯔ ꯋꯥꯔꯕ ꯑꯩꯗꯣ ꯉꯔꯥꯡ ꯅꯝꯕꯒꯤ ꯊꯦꯡꯅ ꯇꯨꯝꯃꯕ ꯑꯗꯨꯗꯨꯒꯤꯁꯨ ꯀꯥ ꯂꯣꯏꯁꯤꯟꯗ꯭꯭ꯔꯦꯅ ꯑꯩ ꯍꯧꯖꯤꯛ ꯂꯣꯏꯁꯜꯂꯤꯅꯦ ꯑꯗꯨꯗꯤ ꯂꯣꯏꯁꯂꯝꯃꯣ ꯐꯖꯅ
ꯀꯩꯒꯤ ꯑꯍꯤꯡ ꯇꯨꯝꯗ꯭ꯔꯤꯕ ꯅꯪꯗꯤ
ꯁꯨꯛꯇꯨꯝ ꯇꯨꯝꯃꯝꯃꯔꯣꯏ ꯈꯒ ꯁꯤꯡꯉꯨꯀꯣ ꯄꯪꯒꯅꯨ ꯄꯩꯁꯥ ꯀꯩꯀꯥ ꯀꯥꯡꯗꯣ ꯆꯤꯛꯍꯟꯒꯅꯨ ꯏꯕꯨꯡꯉꯣ ꯇꯝꯕ ꯉꯝꯕ ꯅꯠꯇꯦ
ꯎꯝ ꯃꯥꯈꯣꯟꯗꯣ ꯌꯥꯝꯅ ꯇꯞꯈꯔꯦ
ꯑꯌꯨ ꯁꯤ ꯇꯠꯄ꯭ꯔꯥ ꯇꯞꯄ꯭ꯔꯥ ꯇꯗ꯭ꯔꯥ
ꯇꯥꯕꯨꯗꯤ ꯇꯥꯏ ꯌꯥꯝ ꯈꯔ ꯇꯞꯄꯦ
ꯅꯥꯀꯣꯡꯗ ꯊꯥꯡꯖꯜꯂꯣ ꯑꯩ ꯅꯥꯀꯣꯡꯗꯅꯦ ꯊꯥꯡꯖꯜꯂꯤꯅꯤ ꯇꯥꯗꯕꯒꯤ ꯅꯪꯒꯤ ꯅꯈꯣꯟꯗꯣ ꯅꯥꯀꯣꯡꯗꯣ ꯋꯥꯏ ꯁꯤꯠꯁꯤꯠꯅ ꯅꯥꯀꯣꯡꯗ ꯐꯣꯟꯁꯦ ꯅꯞꯄꯤꯅꯤ ꯈꯨꯠꯅ ꯄꯥꯏꯔꯒ ꯅꯠꯇ꯭ꯔꯗꯤ ꯌꯥꯗ꯭ꯔꯦꯗ ꯎꯝ ꯃꯤ ꯀꯌꯥꯕꯨ ꯁꯨꯔꯒꯦ
ꯑꯣꯏꯗꯣꯔꯦ
ꯎꯝ ꯑꯗꯨꯗꯨꯒ ꯅꯪ ꯃꯊꯪꯗ ꯑꯝꯇ ꯇꯥꯛꯄ ꯀꯥꯟꯗ ꯑꯝꯇ ꯍꯥꯏꯔꯛꯎꯅꯦ ꯑꯩ ꯑꯝꯇ ꯃꯊꯪꯒꯤ ꯀꯣꯜꯗꯗꯤ ꯑꯝꯇ ꯇꯥꯛꯂꯛꯑꯣ ꯑꯗꯨꯗꯒꯤ ꯂꯥꯏꯔꯤꯛ ꯀ ꯑꯝꯇ ꯄꯥꯗ꯭ꯔꯦ ꯑꯦꯛꯖꯥꯝꯒꯤ ꯄ꯭ꯔꯣꯒ꯭ꯔꯦꯁ ꯔꯤꯄꯣꯔꯠ ꯅꯝꯗꯅ ꯇꯧ ꯂꯩꯔꯦ ꯍꯌꯦꯡꯁꯨ ꯑꯣꯖꯥ ꯃꯥꯅꯥꯛꯇ ꯆꯠꯇꯣꯏꯅꯤ
ꯀꯩꯒꯤ
ꯍꯥꯥ ꯑꯥ ꯑꯩ ꯁꯦ ꯕꯖꯥꯔꯗ ꯀꯩꯅꯣꯝꯃ ꯄ꯭ꯔꯣꯒ꯭ꯔꯦꯁ ꯔꯤꯄꯣꯔꯠ ꯑꯅ ꯑꯩꯈꯣꯏ ꯊꯥ ꯇꯔꯨꯛ ꯇꯔꯨꯛ ꯂꯩꯔꯀꯥꯟꯗ ꯏꯈꯠꯇꯣꯏꯅꯦꯕ ꯑꯩꯈꯣꯏꯒꯤ ꯊꯦꯁꯤꯁꯁꯦ ꯀꯌꯥꯝ ꯇꯧꯔꯒꯦ ꯈꯣꯠꯂꯒꯦꯅ ꯑꯗꯨꯗꯨꯒꯤ ꯅꯝꯕꯒꯤ ꯇꯧ ꯂꯩꯔꯦ ꯑꯗꯨꯗꯨꯒꯤ ꯍꯌꯦꯡ ꯊꯥꯔ ꯗ ꯌꯦꯡꯍꯟꯕꯒꯤ ꯑꯃꯨꯛ ꯆꯠꯇꯣꯏꯅꯤ ꯑꯗꯨꯗꯨꯒꯤ ꯇꯧ ꯂꯩꯔꯦ ꯁꯨꯔꯕ ꯄꯨꯡ ꯁꯨꯔꯔꯕ꯭ꯔꯣ ꯀꯌꯥ ꯋꯥꯠꯂꯤ ꯍꯥꯏꯅꯣ ꯃꯤ
ꯀ꯭ꯌꯥ
ꯑꯣ
ꯇꯔꯥ ꯁꯨꯗ꯭ꯔꯤ ꯃꯥꯄꯜ ꯈꯛꯇ ꯉꯥꯏꯔꯦ
ꯃꯤꯅꯤꯠ ꯀꯌꯥ
ꯃꯥꯄꯜ
ꯑꯣ ꯌꯦꯡꯉꯁꯦ ꯑꯗꯨꯗꯤ ꯎꯝ ꯂꯧꯔꯣ ꯎꯝ ꯑꯗꯨꯅꯦ ꯑꯩꯅ ꯀꯩꯅꯣ ꯇꯧꯕꯗꯨꯗꯅꯦ ꯁꯨꯔꯕ
ꯃꯤꯅ ꯇꯔꯥ ꯁꯨꯗ꯭ꯌꯦꯔꯤ
ꯅꯪ ꯉꯁꯤ ꯀꯩ ꯏꯟꯖꯥꯡ ꯆꯥꯔꯒꯦ
ꯑꯍꯥꯎꯕ ꯆꯥ ꯍꯧꯖꯤꯛ ꯑ ꯍꯋꯥꯏꯒ ꯀꯥꯡꯍꯧꯒ
ꯌꯥꯔꯔꯣꯏ ꯆꯝꯊꯣꯡ ꯊꯣꯡꯕꯗꯣ ꯈꯔ ꯆꯥꯎ ꯑꯍꯥꯎꯕꯗ ꯆꯥ ꯂꯩꯔꯕ꯭ꯔꯕ
ꯍꯋꯥꯏꯒ ꯒ ꯀꯥꯍꯥꯎꯒ ꯆꯥꯏ ꯀꯔꯥꯏꯗ ꯍꯥꯎ
ꯐꯥꯒꯤ ꯇꯧꯕꯅꯤꯗ ꯑꯝ ꯅꯥꯎꯆꯥ ꯅꯥꯎꯆꯥ ꯑꯣ ꯍꯤꯟꯖꯥꯡ ꯀꯩꯀꯥ ꯁꯦꯝꯃꯤꯟꯅꯔꯝꯃꯣ ꯑꯣ ꯆꯦ ꯔꯦꯅꯨꯀꯥ ꯁꯦꯝꯍꯧꯔꯦ ꯑꯥ ꯑꯣ ꯑꯣ ꯑꯩꯗꯣ ꯑꯩꯈꯣꯏ ꯏꯆꯦ ꯍꯥꯏꯗꯣ ꯑꯩꯈꯣꯏꯒꯤ ꯆꯥꯛ ꯀꯩꯀꯥ ꯊꯣꯡꯒꯗꯕ ꯑꯗꯨꯗꯨꯒꯤ ꯍꯤꯟꯖꯥꯡ ꯀꯩꯀꯥꯗꯣ ꯁꯦꯝꯃꯝꯃꯣ ꯍꯥꯏꯕ
ꯅꯠꯇ꯭ꯤꯌꯦꯔ
ꯑꯩꯕꯨꯗꯤ ꯃꯈꯥꯗ ꯀꯣꯟ ꯀꯩꯀꯥ ꯐꯦꯡꯒꯦ ꯇꯧꯕꯅꯤꯗ ꯆꯥ ꯊꯛꯄꯒꯤ ꯃꯣꯏ ꯃꯥꯏ ꯁꯦꯝꯖꯔꯝꯃꯅꯤ ꯀꯣꯟ ꯐꯦꯡꯕ ꯗꯨ ꯗꯨ ꯒꯤ ꯅꯣꯡ ꯇꯥꯕ꯭ꯔꯣ
ꯇꯥꯗꯦꯗ
ꯑꯩꯈꯣꯏꯗꯤ ꯅꯣꯡ ꯈ ꯈ ꯇꯥꯏ ꯍꯟꯗꯛꯇꯤ ꯅꯣꯡ ꯉꯁꯤꯁꯨ ꯃꯪꯗꯤ ꯃꯪꯉꯦ ꯇꯥꯗꯤ ꯇꯥꯔꯛꯇ꯭ꯔꯤ ꯁꯨꯔꯕ꯭ꯔꯣ
ꯑꯩꯅ ꯇꯥꯔꯤꯁꯦ ꯇꯥꯢ ꯈꯨꯝꯃꯣ ꯑ ꯅ
ꯍꯣ ꯍꯣꯢ ꯃꯄꯥꯟꯗ ꯂꯩꯔꯤ ꯍꯩꯅꯩ ꯈꯣꯟ ꯂꯥꯛꯑꯝꯃꯅꯤ ꯍꯪꯆꯤꯠ ꯂꯥꯡꯉꯦ ꯃꯄꯥꯟꯁꯦ ꯅꯍꯥꯟꯗꯤ ꯕꯦꯗꯟꯇꯒ ꯌꯨꯍꯦꯟꯕꯒ ꯂꯥꯛꯄ ꯍꯥꯜꯂꯦ ꯁ꯭ꯀꯨꯜꯗ
ꯄꯥꯢꯔ ꯆꯠ ꯆꯠꯂꯝꯃꯣ
ꯈꯨꯕꯥꯅ ꯃꯆꯥ ꯆꯥꯎꯑꯣ ꯍꯥꯏꯌꯦ ꯕꯦꯗꯟꯇꯗꯣ ꯍꯧꯖꯤꯛꯀꯤ ꯉꯥ ꯊꯣꯡꯉꯦꯌꯦ ꯑꯩꯅ ꯂꯥꯛꯑꯒꯨꯝ ꯁꯦ ꯅꯣꯏ ꯉꯁꯥꯢꯅ ꯉꯟꯇꯥꯅ ꯍꯥꯏꯁꯨ ꯍꯥꯏꯔꯛꯇꯦꯅ ꯍꯥꯏꯔꯦ ꯑꯗꯨꯗꯨꯒ ꯂꯥꯛꯑꯣ ꯍꯥꯏꯔꯦ ꯑꯗꯨꯒ ꯌꯨꯍꯦꯟꯕꯗꯤ ꯂꯥꯏꯟꯗ ꯂꯥꯛꯏꯅꯦ ꯌꯦ ꯃꯣꯏꯅꯤꯗꯣ ꯔꯣꯁꯟꯅ ꯅꯍꯥꯟꯃꯨꯛ ꯂꯩꯆꯥꯔ ꯑꯅꯤ ꯄꯤꯔꯛꯑꯦ
ꯀꯔꯝ ꯀꯥꯟꯗ
ꯅꯍꯥꯃꯨꯛ ꯑꯩꯈꯣꯏ ꯃꯥꯗ ꯊꯝꯃꯝꯃꯦ ꯑꯗꯨꯗꯨ ꯀꯩꯅꯣ ꯃꯆꯨꯒ ꯆꯟꯗ꯭ꯔꯃ ꯆꯟꯗ꯭ꯔꯃꯨꯈꯤ ꯒ꯭ꯔꯤꯟ ꯃꯆꯨ ꯑꯩꯅ ꯄꯥꯝꯃꯦ ꯍꯥꯏꯕ ꯆꯟꯗ꯭ꯔꯃ ꯆꯟꯗ꯭ꯔꯃꯨꯈꯤ ꯒ꯭ꯔꯤꯟ ꯃꯆꯨꯗꯨꯒ ꯂꯩ ꯑꯃꯒ ꯑꯅꯤ ꯄꯤꯕꯤꯔꯛꯑꯦ ꯃꯥꯅ
ꯑꯣ ꯃꯣꯏ ꯃꯥ ꯍꯣꯏ ꯇꯧꯕꯅꯤ
ꯑ ꯑꯥ ꯃꯣꯏꯃꯥ ꯍꯣꯏ ꯇꯧꯕꯩ ꯃꯥꯜꯂꯦ ꯅꯪꯗꯣ ꯎꯗꯕ ꯀꯨꯏꯔꯦ ꯏꯅꯥꯎ ꯏꯄꯥ꯭ꯁꯦ